ꯍꯜꯂꯣ
ꯑꯥꯎ
ꯇꯥ ꯇꯥꯔꯕꯣ ꯑꯣ ꯇꯥꯏ ꯑꯁ ꯀꯩꯗꯧꯔꯤꯅꯣꯅꯦ
ꯁꯨꯝ ꯐꯝꯃꯝꯃꯤꯅꯤ ꯇꯧꯔꯤꯁꯦ
ꯑꯨꯝ
ꯋꯥꯌꯦꯅꯦ ꯑꯗꯨꯝ ꯅꯨꯡꯁꯥ ꯁꯥꯥꯕꯗꯨꯗ
ꯅꯨꯉꯥꯏꯔꯤ ꯅꯣꯡ ꯑꯃꯨꯛꯇꯥ ꯅꯨꯃꯤꯠ ꯑꯃꯨꯛꯇꯥ ꯅꯨꯡꯁꯥ ꯑꯃꯨꯛ ꯈꯥꯡ
ꯃꯅꯤ
ꯑꯨꯝ
ꯉꯥꯏꯍꯥꯛ ꯉꯥꯏꯍꯥꯛꯇꯪ ꯐꯝꯃ ꯑꯃꯨꯛ ꯇꯨꯝꯕ ꯑꯃꯨꯛ ꯆꯠ ꯇꯧꯗꯅ ꯑꯗꯨꯝ ꯂꯩꯕ ꯍꯥꯏꯗꯨꯅ
ꯎꯝ
ꯀꯩꯅꯣꯗꯤ ꯉꯁꯤꯗꯤ ꯀꯩ ꯃꯊꯦꯟ
ꯑꯥ ꯉꯁꯤꯁꯦ ꯉꯁꯤꯁꯦ ꯉꯥꯅꯨ ꯊꯣꯡꯕ ꯆꯥꯈ꯭ꯔꯦꯅꯦ ꯕꯔꯣꯍꯣꯏꯗꯤ ꯀꯩ ꯆꯥ ꯑ ꯕꯔꯣꯍꯣꯏꯗꯤ ꯀꯩ ꯆꯥꯒ꯭ꯔ
ꯁꯤꯁꯦ ꯍꯋꯥꯏ ꯊꯣꯡꯕꯣꯏꯅ
ꯎꯝ
ꯑꯦ ꯍꯋꯥꯏ ꯊꯣꯡꯑꯣꯏ ꯇꯧꯁꯜꯂꯤ
ꯏꯁꯤꯡꯁꯦ ꯏꯁꯤꯡ ꯏꯅꯧ ꯈꯔ ꯂꯥꯛꯑꯗꯤ ꯉꯥ ꯈꯔꯗꯤ ꯐꯥꯅꯗꯧꯅꯦ
ꯑꯗꯨꯅꯦ ꯍꯥꯏꯗꯤ ꯀꯩꯅꯣ ꯂꯧꯗꯁꯨ ꯉꯥ ꯆꯪꯕꯅꯦ ꯑꯗꯨꯛ ꯑꯩꯖꯨ ꯈꯣꯡꯕꯥꯟ ꯈꯣꯡꯕꯥꯟ ꯅꯛꯄ ꯀꯩꯅꯣꯗꯨ ꯖꯒꯥꯗꯣ ꯗꯨꯕꯨ ꯂꯧ ꯂꯣꯏꯔꯒꯗꯤ ꯆꯪꯕꯅꯦ ꯕ꯭ꯔꯣꯗꯤ ꯋꯥꯀꯤꯡꯖꯦ
ꯋꯥꯀꯤꯡꯖꯦ ꯑꯁ ꯋꯥꯛꯀꯤꯡꯁꯦ ꯑꯣ ꯈꯔꯥꯈꯔꯥ
ꯅꯨꯡꯇꯤꯒꯤꯗꯤ ꯇꯧꯗ꯭ꯔꯦ
ꯈꯔ ꯍꯞꯇꯥ ꯑꯝꯗ ꯑꯅꯤꯔꯛ ꯑꯍꯨꯝꯂꯛ ꯑꯗꯨꯃꯥꯏꯅ ꯇꯧꯕ
ꯑꯨꯝ ꯑꯨꯝ
ꯑꯗꯩꯗꯤ ꯕꯣꯟ ꯈꯔ ꯁꯥꯟꯅꯩꯌꯦ ꯑꯩꯁꯦ ꯍꯦꯛ ꯕꯣꯟ ꯑꯃꯨꯛ ꯁꯥꯟꯅꯕ ꯍꯞꯇꯥ ꯑꯝꯗ ꯑꯅꯤꯔꯛ ꯑꯍꯨꯝꯂꯛ
ꯑꯨꯝ
ꯑꯗꯨꯃꯥꯏꯅ ꯈꯇꯧꯕ
ꯕꯣꯟꯗꯤ ꯕꯣꯟꯗꯤ ꯁꯥꯟꯅꯩꯌꯦ ꯑꯩꯁꯨ ꯕꯣꯟꯒꯨꯝꯕ ꯕꯥꯁꯀꯦꯠꯕꯣꯟꯒꯨꯝꯕ
ꯑꯨꯝ ꯑꯩꯗꯤ ꯐꯨꯠꯕꯣꯟꯅꯦ ꯑꯇꯩꯗꯤ ꯍꯩ ꯁꯥꯟ ꯁꯥꯟꯅꯗꯦ
ꯕꯥꯁꯀꯦꯠꯕꯣꯜꯖꯦ ꯁꯥꯟꯅꯕꯨꯗꯤ ꯁꯥꯟꯅꯩꯕ ꯑꯗꯨꯝ ꯑꯨꯝ ꯕꯤꯠꯇ ꯑꯗꯨꯝ ꯁꯥꯟꯅꯔꯤꯕ ꯍꯥꯏꯗꯨꯅꯤꯗ ꯕꯥꯁꯀꯦꯠꯕꯣꯟꯒꯨꯝꯕꯁꯤꯗꯤ
ꯀꯦꯠꯕꯣꯟꯖꯦ ꯀꯩꯅꯣ ꯂꯩꯕ꯭ꯔꯣ ꯑꯗꯥꯏꯗ ꯕ꯭ꯔꯣꯏꯍꯣꯏ ꯑꯗꯥꯏꯗ ꯑꯗꯨꯝ ꯄ꯭ꯂꯦꯒ꯭ꯔꯥꯎꯟ ꯑꯗꯨꯝ ꯂꯩꯕ꯭ꯔꯣ
ꯖꯨꯝ ꯑꯥ ꯀꯩꯅꯣ ꯃꯆꯥ ꯑꯝꯗꯤ ꯂꯩꯌꯦ
ꯑꯣ
ꯍꯥꯏꯗꯤ ꯌꯥꯝ ꯆꯥꯎꯕ ꯅꯠꯇꯕꯤꯗ ꯑꯗꯨꯝ ꯑꯗꯗꯨꯝ ꯁꯥꯟꯅꯕ ꯑꯗꯨꯃꯥꯏꯅ ꯑꯗꯨꯝ ꯇꯧꯔ ꯃꯇꯝꯖꯦ ꯑꯗꯨꯝ ꯂꯦꯜꯔꯤꯌꯦ ꯕꯣꯟꯖꯤꯖꯨ ꯑꯗꯨꯝ ꯁꯥꯟꯅꯩ ꯕꯣꯟꯖꯦ ꯕꯣꯟꯗꯤ ꯑꯗꯨꯝ ꯁꯥꯟꯅꯔꯦ ꯕꯣꯟꯗꯤ ꯇꯣꯏꯅ ꯇꯣꯏꯅꯕ
ꯍꯣꯏ
ꯕꯨꯠꯀ ꯌꯥꯎꯔ ꯁꯥꯟꯅꯔꯝꯃꯦ ꯑꯗꯨꯗ ꯑꯩ ꯀꯩꯗꯧꯕꯅꯣ ꯀꯥꯏ ꯕꯨꯠꯀ ꯂꯧꯊꯣꯛ ꯊꯣꯛꯑꯒ ꯈꯣꯡꯅ ꯑꯗꯨꯝ ꯈꯣꯡꯎꯞꯀ ꯇꯣꯡꯗꯕꯤ ꯑꯗꯨꯝ ꯁꯥꯟꯅꯩ
ꯎꯝ
ꯑꯩ ꯂꯝꯄꯥꯛꯄꯨ ꯑꯣꯏꯕꯒꯤ ꯑꯗꯨꯝ ꯍꯥꯏꯗꯤ ꯕꯨꯠ ꯇꯣꯡꯗꯕꯤ ꯁꯥꯟꯅꯕꯒꯤ ꯅꯨꯡꯉꯥꯏꯕ ꯑꯝꯗꯤ ꯂꯩꯕꯗꯣ
ꯃꯥꯅꯤ
ꯑꯗꯨꯃꯥꯏꯅ ꯁꯥꯟꯅꯩ ꯑꯁ ꯕꯨꯠ ꯇꯣꯡꯀ ꯃꯤꯅ ꯈꯣꯝꯕꯤꯗꯒ ꯅꯦꯜꯂꯛꯄꯁꯤꯗꯤ ꯏꯃꯥꯏ
ꯃꯥꯅꯦ ꯑ
ꯑꯁ ꯈꯨꯔꯨꯗ ꯀ ꯀꯥꯎꯁꯜꯂꯥꯛ ꯄꯁꯤꯗꯤ ꯁꯥ ꯑꯣꯖꯥꯅꯤ ꯂꯨꯏꯀ ꯁꯥꯠꯄꯔꯤꯖꯤꯗꯤ ꯑꯃꯨꯛ ꯇꯑꯣꯏꯕ ꯑꯣꯏꯕꯖꯠꯅꯤ ꯄꯨꯛꯁꯤꯅ ꯋꯥꯟ ꯄꯦꯛꯀꯤ ꯃꯑꯣꯡ ꯂꯩꯁꯜꯂꯛ ꯄꯨꯅꯦꯅ ꯈꯔ ꯈꯔ ꯁꯥꯟꯅꯕ ꯊꯣꯛꯇ꯭ꯔꯗꯤ ꯑꯩꯗꯤ ꯑꯗꯨꯝ ꯄꯥꯝꯖꯨ ꯄꯥꯝꯖꯔꯦ
ꯑꯝ
ꯄꯥꯝꯖꯨ ꯄꯥꯝꯖꯔꯦ ꯑꯗꯨꯒ ꯉꯍꯥꯛ ꯑꯗꯨꯃꯥꯏꯅ ꯁꯥꯟꯅꯗ꯭ꯔꯗꯤ
ꯎꯝ
ꯌꯥꯗꯦꯕ ꯅꯠꯇ꯭ꯔꯗꯤ
ꯎꯝ
ꯍꯛꯆꯥꯡꯖꯤꯒ ꯑꯗꯨꯝ ꯅꯣꯡ ꯅꯣꯡꯃꯒꯤ ꯅꯣꯏ ꯈꯜꯂꯛꯄꯔꯦꯗ
ꯃꯅꯩ
ꯍꯥꯟꯅꯗꯤ ꯌꯥꯝ ꯄꯔꯝꯃꯦꯕ
ꯎꯝ
ꯑꯗꯨ ꯍꯧꯖꯤꯛꯇꯤ ꯑꯗꯨꯝ ꯅꯣꯏꯊꯣꯔꯛꯑꯦ ꯌꯥꯗ꯭ꯔꯦ
ꯎꯝ
ꯍꯥꯏꯠ ꯍꯥꯏꯠ ꯍꯥꯏꯠꯇꯕꯨꯗꯤ ꯆꯠꯂꯦ ꯍꯥꯏꯠꯇ ꯆꯠꯄ ꯍꯥꯏꯖꯦ ꯍꯧꯖꯤꯛꯄꯨꯗꯤ ꯂꯦꯞꯈ꯭ꯔꯦ
ꯎꯝ
ꯑꯨꯝ ꯅꯣꯏꯕꯖꯦ ꯐꯅ ꯀꯨꯏꯅ ꯅꯣꯏꯕ ꯌꯥꯔꯝꯗ꯭ꯔꯝꯅꯤ ꯍꯟꯗꯛꯇꯤ ꯆꯥꯕꯅꯦ ꯆꯕꯖꯤ ꯃꯪꯒꯟꯗꯨ ꯐꯖꯅ ꯊꯣꯡꯉ ꯆꯥꯕꯖꯦ ꯑꯗꯒꯤꯗꯤ
ꯈꯔ ꯈꯔ ꯃꯪꯒꯟ ꯃꯥꯟꯕ ꯍꯧꯔꯛꯂꯦ ꯑꯗꯨꯏ
ꯑꯥ
ꯎꯝ
ꯌꯥꯝ ꯀꯟꯅꯁꯨ ꯅꯣꯏꯍꯟꯅꯤꯡꯗꯕ ꯆꯥꯡ ꯑꯃꯝꯗꯒ ꯅꯣꯏꯔꯒ ꯑꯗꯨꯝ ꯂꯩꯕ ꯍꯥꯏꯗꯤ ꯗ꯭ꯔꯦꯁ ꯑꯃ ꯁꯦꯠꯂꯛꯄꯗ ꯈ꯭ꯋꯥꯡ ꯆꯥꯟꯅꯗ꯭ꯔꯗꯤ ꯀꯔꯤ ꯀꯔꯤ ꯀꯥꯟꯅꯅꯤ
ꯃꯥ
ꯁꯨꯝ ꯑꯗꯨꯝ ꯈꯔ ꯅꯣꯏꯍꯜꯂꯒ ꯊꯝꯒꯦ ꯇꯧꯅꯤ ꯌꯥꯝꯅꯣꯏꯕꯁꯨ ꯄꯥꯝꯗꯦ
ꯎꯝ ꯚꯔꯁ ꯄꯥꯈꯪ ꯑꯣꯏꯔꯤꯕ ꯅꯠꯇ꯭ꯔꯣ
ꯌꯣꯔ ꯄꯥꯈꯪꯅꯤ
ꯑꯣ ꯑꯗꯨ ꯑꯣ ꯄꯥꯈꯪ ꯑꯣꯏꯔꯗꯤ ꯈꯔ ꯀꯩꯅꯣ ꯇꯧꯗꯧꯅꯦ ꯈꯔ ꯐꯤꯒꯔ ꯈꯔ ꯃꯦꯟꯇꯦꯟ ꯇꯧꯔ ꯊꯝꯕ ꯑꯃ ꯗꯔꯀꯥꯔ ꯑꯣꯏꯕꯅꯤꯅ
ꯑꯗꯨꯅꯦ ꯅꯨꯄꯤꯤꯒ ꯊꯤꯔꯣꯏꯒꯗꯤ ꯄꯨꯔꯥ ꯀꯥꯏꯔꯗꯤ ꯑꯩꯈꯣꯏꯒꯤ ꯑ ꯀꯩꯅꯣꯅ ꯑ ꯅꯨꯡꯅ ꯃꯨꯔꯇꯤ ꯁꯥꯔꯣ ꯅꯥꯀꯟ ꯄꯩꯈꯤꯕꯒꯨꯝꯕꯅꯦ
ꯎꯝ
ꯈꯖꯥꯏ ꯅꯝꯃ ꯁꯣꯏꯈꯤꯕꯒꯨꯝꯕꯅꯦ
ꯎꯝ
ꯂꯥꯛꯀꯗꯣꯏꯅꯤ ꯅꯨꯄꯤ ꯊꯤꯔꯨꯔꯗꯤ ꯑꯗꯨꯝ ꯗꯁꯥ ꯇꯥꯔꯛꯏ ꯗꯨꯅꯦ
ꯍꯣꯏ
ꯈꯔ ꯂꯩꯔ ꯀꯥꯟꯗ ꯊꯤꯕ ꯍꯥꯏꯗ‌ꯣ ꯃꯤ ꯄꯨꯔ ꯄꯨꯂꯞ ꯥꯗꯥ ꯎꯃ‌ꯦꯁꯀ ꯅꯪꯔꯣꯏ ꯃꯇꯥꯊꯤꯝ ꯇꯜꯂ‌ꯦꯕ
ꯎꯝ
ꯀꯩꯅꯣꯗꯤ ꯀꯣꯏꯗꯕ ꯅꯨꯄꯤꯗꯤ ꯀꯣꯏꯗꯕ
ꯑꯩꯔꯣ ꯑꯦ ꯀꯣꯏ
ꯅꯨꯄꯤꯁꯦ ꯑꯃꯗꯤ ꯑꯗꯨꯝ ꯈꯪꯅꯁꯤꯜꯂꯦ ꯑꯗꯨꯝ
ꯍꯣꯏ
ꯑꯗꯨꯗ ꯀꯥꯏꯅꯈꯤꯕ ꯀꯥꯏꯅꯗꯕꯔ ꯍꯥꯏꯗꯨ ꯇꯣꯉꯥꯟꯕ ꯂꯩꯖꯈ꯭ꯔꯦ
ꯑꯦ ꯀꯥꯏꯅꯔ‌ꯣꯏꯗ ꯀꯥꯏꯅꯔ‌ꯣꯏꯗ
ꯑ ꯀꯥꯏꯅꯒꯁꯨ ꯀꯥꯏꯅꯔꯒꯁꯨ ꯃꯥꯒꯤ ꯀꯥꯏꯗꯐꯝ ꯊꯣꯛꯄꯗꯣ ꯃꯥꯒꯤ ꯃꯥꯒꯤ ꯃꯇꯥꯡ ꯃꯇꯝ ꯂꯥꯛꯄ ꯄꯣꯠꯅꯤꯅ
ꯎꯝ
ꯅꯨꯄꯤ ꯑꯃ ꯈꯪꯅ ꯁꯤꯜꯂ ꯊꯝꯒꯗꯧꯕꯅꯤ ꯆꯍꯤ ꯃꯇꯥꯡ ꯌꯥꯁꯤꯜꯂꯛꯇꯔꯗꯗꯤ ꯍꯥꯏꯗꯤ ꯅꯨꯄꯤꯁꯦ ꯑꯃꯨꯛ ꯅꯧꯅ ꯇꯛꯅꯕ ꯋꯥꯏꯌꯦ
ꯍꯣꯏ ꯃꯇꯝ ꯂꯩꯔꯤꯉꯩ ꯇꯧꯍꯧꯗꯧꯅꯤꯗ
ꯑꯩꯈꯣꯏꯒꯤ ꯀꯗꯥꯏꯗꯩ ꯄꯗꯃꯥꯁꯀꯤ ꯃꯤ ꯈꯔꯅ ꯂꯣꯏꯅ ꯅꯨꯄꯤꯁꯤꯡ ꯃꯤꯀꯠ ꯊꯣꯛꯍꯜꯂꯝꯗꯅ ꯑꯩꯈ‌ꯣꯏ ꯈꯔ ꯈꯔ ꯂꯥꯟꯖꯗꯕ ꯑꯩꯈ‌ꯣꯏ ꯖꯤꯡꯁꯤꯅ ꯈꯔ ꯀꯣꯏꯖꯥꯒ‌ꯦ ꯍꯥꯏ ꯀꯗꯤ ꯁꯨꯡꯐꯝ ꯐꯪꯗꯕꯩ ꯐꯤꯕꯝꯗ
ꯑꯁ ꯐꯣꯟ ꯑꯅꯤ ꯑꯍꯨꯝꯒ ꯄꯥꯏꯕ ꯂꯩꯅꯦ ꯅꯨꯄꯥꯗꯁꯨ ꯅꯨꯄꯤꯗꯁꯨ
ꯂꯩꯅꯤ ꯂꯩꯅꯤ ꯍꯧꯖꯤꯛ ꯃꯇꯝꯁꯤꯗꯤ
ꯃꯣꯏꯅ ꯁꯥꯕ ꯋꯥꯔꯤꯁꯦ ꯑꯩꯈꯣꯏꯒꯤ ꯀꯩꯅꯣꯗ ꯐꯥꯏꯚ ꯏꯁꯇꯥꯔ ꯍꯣꯇꯦꯜꯗ ꯀꯩꯅꯣꯝ ꯆꯥꯔꯨꯒꯦ ꯀꯥꯏ ꯍꯥꯏꯔꯒ ꯑꯩꯈꯣꯏ ꯇꯦꯕꯜ ꯃꯌꯥꯝ ꯑꯃ ꯃꯤꯁꯤꯡꯗ ꯄꯣꯠ ꯆꯩ ꯂꯩꯕꯤ ꯑꯣꯗꯔꯒꯤ ꯀꯔꯤ ꯂꯩꯒꯗꯣꯏꯅꯣ ꯀ ꯍꯥꯏꯔ ꯏ ꯏꯔ ꯄꯨꯈꯤꯕꯒꯤ ꯃꯑꯣꯡꯅꯦꯃ‌ꯦ ꯐꯣꯟ ꯃꯔꯤ ꯃꯉꯥ ꯄꯥꯏꯔ ꯀꯥꯡꯒꯨꯁꯦ ꯁꯤ ꯅꯥꯀꯜꯂꯝꯗ ꯑꯁ ꯑꯩ ꯆꯥꯛ ꯆꯥꯗꯔꯤ ꯀꯥꯏꯅ ꯑꯩ ꯑꯁ ꯄꯨꯛ ꯅꯨꯡꯉꯥꯏ ꯇ‌ꯦ ꯀ ꯍꯥꯏꯐ‌ꯦꯠ ꯐꯠꯀ ꯊꯝꯃꯒ ꯑꯁꯣꯝꯅ ꯑꯁ ꯑꯩ ꯍꯧꯖꯤꯛ ꯇꯨꯝꯕ ꯍꯧꯒꯠꯂꯛꯇ ꯉꯥꯏꯔꯤꯅꯦ ꯀ ꯍꯥꯏꯖꯤꯜꯂꯒ
ꯎꯝ
ꯁ‌ꯣꯝꯗꯅꯃꯨꯛ ꯑꯁ ꯀꯃꯥꯏ ꯇꯧꯕꯅ‌ꯣ ꯀꯥꯏ ꯑꯩꯈꯣꯏꯒꯤ ꯄꯣꯠ ꯆꯩ ꯆꯥꯕꯒꯤ ꯂꯥꯛ ꯑꯈꯣꯏ ꯑꯣꯗꯔ ꯂꯧꯕꯒꯤ ꯔꯨꯝ ꯒ꯭ꯌꯥꯟꯃꯦꯟ ꯇꯥꯗ꯭ꯔꯦ
ꯌꯥꯗ꯭ꯔꯦ ꯃꯇꯝꯁꯦ ꯍꯣꯡꯉꯦ
ꯄꯨꯔꯥ ꯃꯑꯣꯡ ꯑꯃ ꯏꯇꯧ ꯇꯧꯁꯤꯜꯂꯛꯑꯦ ꯅꯨꯄꯤꯁꯤꯡꯅꯦꯅ ꯆꯨꯝ ꯆꯨꯝꯐꯛ ꯀꯪꯈ꯭ꯔꯒ ꯁꯨꯝ ꯁꯨꯝ ꯃꯥꯟꯁꯤꯜꯂꯛ
ꯍꯍꯨꯝ
ꯐꯖꯔꯤꯝꯅꯦꯅ
ꯎꯝ
ꯑꯗꯨꯅ ꯑꯗ‌ꯣ ꯅꯣꯡ ꯐꯥꯗꯣꯛꯀ ꯕꯥꯔꯇꯣꯟ ꯇꯧꯕꯅꯦ ꯀꯥꯏ ꯂꯩꯀꯥꯏꯒꯤ ꯏꯆꯜꯁꯤꯡꯁꯤꯁꯨ ꯃꯣꯏ ꯀꯦ ꯀꯦ ꯊꯣꯛꯅꯔꯛꯄꯗ ꯕꯥ꯭ꯔꯇꯣꯟ ꯇꯧꯕꯅ‌ꯦ ꯀꯥꯏꯅ ꯆꯪꯁꯤꯜꯂꯨꯕꯗꯗꯤ ꯑꯃꯨꯛꯇꯣꯏꯕ ꯂꯣꯏꯔꯦꯅ‌ꯦ ꯅꯨꯝꯃꯤꯠ ꯌꯨꯡꯕꯤ ꯃꯥꯟ ꯂꯩꯔꯝꯃꯦꯅ‌ꯦ ꯁꯨꯃꯥꯡꯁꯤꯗ ꯈꯤꯜꯂ ꯐꯝ ꯂꯩꯔꯝꯃꯦ
ꯑꯈꯣꯏ ꯍꯧꯗꯣꯡ ꯃꯃꯥꯏ ꯄꯥꯛꯄꯃꯥ ꯂꯩꯗꯥꯏ
ꯎꯝ ꯃꯥꯅꯦ
ꯑꯗꯨꯏ ꯗꯨꯝ ꯂꯩꯔꯝꯗꯨꯏꯅ‌ꯦꯕ ꯑꯗꯨꯅꯅꯦ ꯂꯨꯍꯣꯡꯕꯅꯦ ꯀꯣꯏꯕꯅꯦ ꯑꯃꯨꯛ ꯊꯣꯛꯔꯛꯄ ꯃꯇꯝꯗꯗꯤ ꯏꯃꯥꯥꯏ ꯄꯦꯝꯃ ꯂ‌ꯣꯏꯕꯖꯥꯠꯅꯤ
ꯎꯝ
ꯃꯁꯛ ꯃꯇꯧꯁꯤꯅ ꯑꯃꯨꯛꯇꯣꯏꯕ ꯉꯥꯏꯍꯥꯛꯇꯪꯒꯤ ꯅꯨꯡꯉꯥꯏꯔꯦ ꯌꯦꯡꯕꯗꯤ ꯅꯣꯡ ꯐꯥꯗꯣꯛꯀ ꯃꯌꯨꯝꯗ ꯆꯪꯉꯨꯕꯁꯤꯗꯤ ꯑꯃꯨꯛ ꯂꯣꯏꯔꯦ ꯑꯗꯨꯗꯨꯗ ꯗꯨꯝ
ꯎꯝ
ꯁꯤꯕꯨ ꯑꯩ ꯅꯍꯥꯟ ꯎꯒꯤꯕ ꯑꯉꯥꯡꯗꯨꯔꯅꯦ ꯂꯣꯏꯔꯦ ꯑꯗꯨꯗꯒꯤꯗꯤ ꯃꯣꯏꯅ ꯀꯦꯕ ꯄꯥꯝꯖꯕꯁꯦꯀꯣ ꯃꯣꯏꯁꯦ ꯑꯩꯅ ꯍꯥꯏꯔꯤꯅꯦ ꯅꯨꯄꯤ ꯃꯈꯩꯖꯤꯡꯁꯦ ꯑꯃꯨꯛꯇꯪ ꯍꯣꯏꯖꯤꯜꯂꯒ ꯈꯣꯏꯒꯤ ꯑ ꯐꯥꯏꯟ ꯑꯥ꯭ꯔꯠꯁ ꯑꯝꯇ ꯂꯧꯍꯜꯂꯒꯗꯤ ꯂꯥꯏ ꯌꯦꯛꯄꯗꯤ ꯐꯅꯌꯥꯝꯗꯤ ꯍꯩꯅꯤꯍꯦ
ꯃꯣꯏꯁꯦ ꯁꯦꯠ ꯊꯥꯕ ꯈꯣꯠꯄ ꯐꯖꯅ ꯍꯩꯕꯖꯥꯠꯅꯤꯍꯦ
ꯍꯩꯌꯦ ꯃꯣꯏꯁꯦ ꯑꯗꯨꯝ ꯌꯥꯎꯗ꯭ꯔꯗꯤ ꯃꯣꯏꯁꯦ ꯃꯣꯏ ꯑꯣꯏꯔꯣꯏꯗꯣꯏꯖꯥꯠꯅꯤ ꯎꯝ
ꯔꯥꯅꯤ ꯐꯤ
ꯑ
ꯔꯥꯅꯤ ꯐꯤꯒꯤ ꯑ ꯀꯩꯅꯣ ꯅꯤꯡꯊꯝꯊꯥꯗ ꯋꯥꯔꯤ ꯑꯃ ꯂꯩꯒꯤꯝꯅꯦ
ꯏꯪꯈ꯭ꯔꯀꯥꯟꯗꯒ ꯀꯦꯔꯥꯗꯤ ꯏꯁꯥ ꯏꯪꯕ ꯈꯪꯗꯦꯗꯣ
ꯔꯥꯅꯤ ꯐꯤ ꯏꯟꯂ ꯆꯠꯄꯗ ꯀꯦꯔꯥꯒ ꯆꯠꯄꯗ
ꯏꯪꯕ ꯈꯪꯗꯦꯗ‌ꯣ
ꯍꯥꯒꯠꯂꯦ ꯀꯥꯏ ꯍꯥꯏꯖꯤꯟꯂ‌ꯣ
ꯎꯝ ꯎꯝ ꯎꯝ
ꯑ‌ꯣꯏ ꯍꯥꯏꯔꯨꯕ ꯍꯥꯏꯔꯨꯕ ꯃꯤꯅ ꯏꯀꯥꯏꯔꯛꯇ‌ꯣꯔ‌ꯦ
ꯎꯝ
ꯂꯥꯁꯇ ꯉꯥꯏꯈꯣꯍꯦ ꯅꯪꯒꯤ ꯔꯥꯅꯤ ꯐꯤꯗꯣ ꯑꯝꯇ ꯃꯣꯓ ꯐꯨꯔꯤꯠ ꯑꯝꯇ ꯂꯤꯠꯂꯒ ꯑꯝꯇ ꯏꯟꯒꯦ ꯑꯝꯇ ꯀꯥꯏ ꯍꯥꯏꯒꯠꯂꯛꯇꯨꯏꯅꯦ
ꯎꯝ
ꯎꯝ ꯃꯥꯎꯟ ꯑꯦꯚꯔꯦꯁ ꯀꯥꯔ ꯔꯥꯅꯤ ꯐꯤ ꯏꯟꯂ ꯀꯥꯏ ꯍꯥꯏꯌꯦ ꯀꯅꯅꯣ ꯑꯃ ꯆꯥꯕꯗ ꯉꯥꯎꯖꯕꯤ ꯍꯥꯏꯗꯣ
ꯎꯝ
ꯑꯗꯨꯅ ꯑꯗꯨ ꯅꯨꯄꯤꯗꯣ ꯃꯥꯎꯟ ꯑꯦꯕꯔꯦꯁ ꯀꯥꯕ ꯔꯥꯅꯤ ꯐꯤ ꯏꯟꯂ ꯀꯥꯏ ꯍꯥꯏꯕ꯭ꯔ ꯀꯩꯅꯣꯝ ꯍꯥꯏꯈꯤꯒꯨꯝ ꯇꯧꯕꯅꯦ
ꯎꯝ
ꯑꯗꯨꯏ ꯃꯣꯏ ꯆꯨꯝꯃ‌ꯦꯔ ꯂꯥꯟꯒ‌ꯦꯔ ꯃꯣꯏꯁꯦ
ꯏꯀ ꯀꯥꯕꯗꯤ ꯅꯠꯇꯦ ꯃꯥꯎ ꯃꯥꯎꯟ ꯃꯥꯎꯟ ꯑꯦꯕ‍꯭ꯔ‌ꯦꯁ ꯅꯠꯇꯦ ꯀꯩꯅꯣꯗꯣ ꯃꯅꯥꯂꯤꯗ ꯁꯤꯀꯤꯝ ꯁꯤꯀꯤꯝ ꯂꯅꯦ ꯁꯤꯛꯀꯤꯝꯅ ꯃꯅꯥꯂꯤꯔ ꯀꯩꯅꯣꯝ ꯑꯣꯏꯒꯤꯝꯅ‌ꯦ ꯑ ꯑꯗꯨ ꯆꯠꯄ ꯃꯌꯥꯝꯗꯣ ꯃꯥꯎꯟ ꯑꯦꯚ꯭ꯔꯦꯁ ꯍꯥꯏꯕꯤꯗꯅ ꯃꯤ ꯀꯔ ꯍ‌ꯦꯛ ꯁꯟꯇꯣꯛ ꯎꯝ ꯁꯤꯀꯤꯝꯅ ꯃꯥꯅ ꯃꯣꯏ ꯃꯥ ꯃꯣꯏ ꯃꯥ ꯆꯠꯃꯤꯟ
ꯍꯧꯖꯤꯛꯁꯨ ꯑꯃꯥ ꯆꯠꯂꯤꯕꯅꯤꯅꯦ ꯑꯩ
ꯎꯝ
ꯑꯥ ꯃꯉꯥ ꯂꯩꯕ꯭ꯔꯥ
ꯑꯧ ꯑꯧ ꯑꯩ ꯉꯁꯤ ꯑꯌꯨꯛꯇꯒꯤꯅꯦ ꯅꯨꯡꯉꯥꯏꯅ‌ꯦ ꯀꯨꯝꯍꯩꯖ‌ꯦ ꯋꯥꯠꯇꯦꯅꯦ
ꯨꯀꯨꯃꯩ ꯅ‌ꯣꯡ ꯃꯇꯥ ꯀꯨꯃꯩ ꯋꯥꯠꯄꯔꯥ ꯅꯪ ꯅꯪ ꯕ‌ꯣ ꯑꯥ ꯇꯥꯏ ꯇꯥꯏ
ꯀꯅꯥ ꯀꯅꯥ ꯂꯩꯒ‌ꯦ ꯌꯨꯝꯗꯥ ꯂꯩꯌ‌ꯦ
ꯊꯕꯛ ꯁꯨꯕ ꯅꯣꯝꯕ ꯑꯗꯨꯝ ꯌꯥꯔꯤ ꯍꯧꯖꯤꯛ ꯍꯧꯖꯤꯛ
ꯇꯥꯏꯌ‌ꯦ ꯑꯗꯨꯝ ꯇꯥꯑ‌ꯣ ꯑꯗꯨꯝ ꯈꯒꯥ ꯇꯦꯛ ꯇꯦꯛ ꯑꯉꯝꯕ ꯈꯒꯥ ꯇꯦꯛ ꯇꯦꯛ ꯇꯧꯅ‌ꯦ
ꯎꯝ ꯑꯗꯨꯖꯨ ꯅꯨꯄꯥ ꯑꯣꯏꯔꯨꯝ ꯅꯤꯅꯥ
ꯃꯥꯅꯤꯅ‌ꯦ ꯆꯥꯎ ꯅꯨꯄꯥ ꯑꯣꯏꯔ ꯆꯥꯎꯁꯦꯠ ꯃꯥꯅꯦ ꯃꯌꯥꯝꯒꯤ ꯕꯥꯔ ꯄꯨꯝꯅꯃꯛꯁꯦ ꯇꯧ ꯇꯁꯤꯟꯂꯛꯏꯕꯅꯤꯅꯦ ꯌꯦꯡꯊꯣꯛꯑꯒ ꯂꯩꯕꯖꯨ ꯉꯝꯗꯦ
ꯁꯨꯍꯧꯗꯔꯁꯨ ꯁꯨꯍꯧꯗꯔꯁꯨ ꯌꯥꯗꯒꯨꯝ ꯇꯧ ꯅꯨꯄꯤ ꯊꯤꯖꯜꯂꯗꯤ ꯀꯝꯗꯧ ꯕꯥ
ꯎꯝ ꯃꯥꯅ‌ꯦ
ꯑꯗꯨ ꯃꯌꯥꯝꯖꯨ ꯊꯝꯍꯧꯗ꯭ꯔꯥꯗꯤ
ꯑꯈꯣꯏꯖ‌ꯦ ꯄꯤꯛꯑꯒ ꯑꯗꯨꯝ ꯂꯩꯌꯨ ꯆꯍꯤ ꯌꯥꯝꯖꯜꯂꯛꯀꯅꯨ ꯍꯥꯏꯕ ꯖ‌ꯦ ꯌꯥꯔꯛ ꯌꯥꯔꯛ ꯑꯣꯒꯥ ꯌꯥꯔꯛꯇꯦ
ꯌꯥꯗ‌ꯦ ꯌꯥꯗꯦ ꯃꯄꯥꯟꯗꯗꯤ ꯂ‌ꯪꯇꯔꯤꯛ ꯂꯪꯉꯥ ꯃꯅꯨꯡꯗꯗꯤ ꯑꯗꯨꯝ ꯁꯣꯟꯖꯤꯟ ꯂꯛꯑꯦꯕ
ꯎꯝ ꯃꯥꯅ‌ꯦ
ꯏꯟꯗ꯭ꯔꯤ ꯑꯗꯨꯝ ꯁ‌ꯣꯟꯖꯤꯟ ꯂꯛꯄꯗꯩ ꯑꯗꯨꯝ ꯌꯗ꯭ꯔꯥꯕ
ꯎꯝ
ꯏꯁ ꯅꯨꯄꯤꯗꯥꯗꯤ ꯎꯇꯤꯒ ꯎꯇꯤꯒ ꯆꯒꯦꯝ ꯄꯣꯝꯕꯒꯥ ꯑꯁꯤꯖ‌ꯦ
ꯍꯩꯔꯗꯤ ꯌꯥꯔꯦꯕꯥ ꯑꯁ ꯌꯥꯔ‌ꯦ ꯎꯝ ꯑꯗꯨꯗ ꯊꯔꯣꯏ ꯊꯣꯡꯕ ꯑꯝꯇꯪꯒ ꯅꯞꯁꯟꯅꯗꯤ ꯌꯥꯔꯦ ꯎꯝ ꯎꯝ